ꯍꯜꯂꯣ
ꯎꯝ
ꯎꯝ ꯇꯥꯕ꯭ꯔꯣ
ꯎꯝ
ꯑꯣ
ꯑꯗꯨ ꯅꯪ ꯆꯠꯂꯔꯣꯏ
ꯑꯥ ꯑꯗꯨ ꯑꯩ ꯆꯠꯂꯔꯣꯏꯒꯦ ꯇꯧꯕ
ꯎꯝ ꯎꯝ
ꯀꯥꯡ ꯆꯠꯄ ꯍꯥꯏꯕꯁꯤꯗꯤ ꯀꯦꯔꯒ ꯐꯤꯔꯣꯜ ꯐꯠꯖꯕ ꯁꯦꯠꯂꯒꯗꯤ ꯆꯠꯅꯤꯡꯉꯦ ꯑꯗꯨꯕꯨ ꯌꯨꯝꯗ ꯂꯩꯕꯁꯨ ꯅꯠꯇꯦ ꯑꯗꯨꯗꯨꯅ ꯁꯤꯗꯗꯤ ꯔꯤꯛꯁꯅꯦꯕ ꯆꯠꯄꯗꯣ
ꯍꯣꯏ ꯍꯣꯏ
ꯑꯣꯖꯥꯅ ꯌꯥꯗ꯭ꯔꯗꯤ
ꯑꯦ ꯑꯣꯖꯥꯅꯗꯤ ꯌꯥꯗꯧ ꯌꯥꯗꯧ ꯃꯥꯜꯂꯦꯍꯦ ꯑꯣꯖꯥꯅ
ꯍꯣꯏ ꯋꯥꯔꯗꯦꯟ ꯇꯥꯔꯁꯨ ꯑꯦꯄꯂꯤꯀꯦꯁꯟ ꯅꯤꯒꯅꯤ ꯑꯗꯨ ꯄꯤ ꯗ꯭ꯔꯗꯤ ꯆꯠꯄꯗꯤ ꯌꯥꯏ ꯑꯣꯖꯥꯗ ꯍꯥꯏꯔꯒ ꯑꯗꯨ ꯔꯤꯛꯁꯅꯦ ꯀꯩꯒꯨꯝꯕ ꯐꯥꯔꯗꯤ ꯑꯗꯨ ꯆꯠꯄ ꯃꯇꯝ ꯐꯥꯏꯟꯅꯦ ꯑꯗꯨꯁꯨ ꯑꯩꯈꯣꯏ ꯏꯃꯥꯟꯅꯕꯤ ꯑꯍꯨꯝꯁꯨꯀꯣ ꯅꯍꯥꯟ ꯁꯇꯔꯗꯦ ꯅꯨꯃꯤꯠꯇꯣ
ꯎꯝ
ꯑꯗꯨꯗ ꯃꯣꯏꯗꯣ ꯎꯝ ꯄꯔꯃꯤꯁꯟ ꯌꯥꯎꯗꯕꯤꯗ ꯑꯗꯨꯕꯨ ꯄꯔꯃꯤꯁꯟ ꯌꯥꯎꯗꯦ ꯑꯗꯨ ꯆꯠꯄ
ꯎꯝ
ꯑꯗꯨ ꯑꯣꯖꯥꯅ ꯎꯈ꯭ꯔꯦꯕ
ꯎꯝ
ꯑꯗꯨꯒꯤ ꯃꯣꯏꯗꯣ ꯋꯥꯟ ꯊꯥꯎꯖꯟ ꯋꯥꯟ ꯊꯥꯎꯖꯟ ꯄꯦꯗ ꯇꯧꯒꯅꯤ ꯍꯧꯖꯤꯛ
ꯎꯝ
ꯑꯗꯨꯅꯦ ꯑꯈꯣꯏꯗꯤ ꯑꯗꯨ ꯐꯥꯏꯟ ꯌꯥꯝ ꯆꯥꯎꯋꯦ ꯑꯩꯈꯣꯏꯗꯤ ꯍꯥꯏꯗꯤ ꯑꯗꯨꯃꯥꯏꯅ ꯇꯧꯕꯗꯣ ꯐꯥꯏꯟ ꯑꯗꯨꯝ ꯄꯤꯅꯤ
ꯎꯝ ꯑꯗ ꯁꯟꯗꯦꯗꯗꯤ ꯑꯗꯨꯝ ꯁꯟꯗꯦꯗ ꯊꯣꯛꯄꯁꯨ ꯅꯣꯏ ꯏꯂꯦꯛꯁꯟ ꯏꯕ꯭ꯔꯥ
ꯍꯣꯏ ꯑꯦꯄ꯭ꯂꯤꯀꯦꯁꯟ ꯄꯤꯒꯅꯤ ꯑꯩꯈꯣꯏꯅ ꯑꯗꯨꯗ ꯌꯥꯔꯗꯤ ꯊꯣꯛꯀꯅꯤ ꯌꯥꯗ꯭ꯔꯗꯤ ꯑꯩꯈꯣꯏ ꯊꯣꯛꯄ ꯃꯇꯝꯗ ꯎꯗ꯭ꯔꯗꯤ ꯐꯩ ꯎꯗ꯭ꯔꯗꯤ ꯀꯩꯁꯨ ꯍꯥꯏꯔꯣꯏ ꯑꯗꯨ ꯎꯈ꯭ꯔꯗꯤ ꯐꯥꯏꯟ ꯄꯤꯅꯤ ꯋꯥꯟ ꯊꯥꯎꯖꯟ ꯋꯥꯟ ꯊꯥꯎꯖꯟ ꯅꯦ ꯐꯥꯏꯟꯗꯣ
ꯎꯝ
ꯄꯥꯔꯃꯤꯁꯟ ꯌꯥꯎꯗꯅ ꯊꯣꯛꯑꯗꯤ
ꯅꯣꯏ ꯏꯠ ꯅꯪ ꯑꯦꯛꯖꯥꯝꯗꯨꯟ ꯑꯥꯒꯁ ꯑꯥꯒꯁꯀꯤ ꯗꯦꯠ ꯀꯌꯥꯗꯔꯣ
ꯁꯦꯀꯦꯟ ꯋꯤꯛ ꯑꯗꯥꯏꯗꯅꯦ
ꯎꯝ
ꯂꯥꯏꯔꯤꯛꯁꯨ ꯄꯥꯅꯤꯡꯗꯕ
ꯏꯁ ꯅꯪ ꯂꯥꯢꯔꯤꯛ ꯐꯖꯅ ꯄꯥꯏꯌꯦ
ꯄꯗꯦ
ꯏꯁ ꯅꯪ ꯂꯥꯢꯔꯤꯛ ꯐꯖꯅ ꯄꯥꯏ ꯈꯪꯉꯦ ꯊꯦꯡ ꯊꯦꯡ ꯊꯦꯡ ꯊꯦꯡꯅ ꯇꯨꯝꯕꯗꯣ
ꯎꯝ ꯅꯪ ꯈꯪꯕ꯭ꯔꯣ ꯑꯩ ꯊꯦꯡꯅ ꯇꯨꯝꯃꯦ ꯉꯟꯅ ꯇꯨꯝꯃꯦ ꯍꯥꯏꯕꯗꯣ ꯑꯩꯗꯤ ꯉꯟꯅ ꯉꯟꯅ ꯇꯨꯝꯕꯅꯦ ꯑꯍꯤꯡ ꯍꯧꯒꯠꯂꯒ ꯐꯣꯟ ꯌꯦꯡꯒꯅꯤ ꯑꯗꯨꯒ ꯑꯃꯨꯛ ꯇꯨꯝꯒꯅꯤ
ꯢꯁ ꯢꯁ ꯊꯦꯡ ꯊꯦꯡꯅ ꯇꯨꯝꯃꯦ ꯅꯪꯗꯤ ꯂꯥꯏꯔꯤꯛ ꯐꯖꯅ ꯄꯥꯔꯒ ꯂꯩꯌꯦ
ꯄꯥꯗꯦ ꯂꯥꯏꯔꯤꯛ ꯁꯨꯡꯄꯥ ꯄꯥ ꯗꯦ ꯑꯩꯗꯤ ꯑꯗꯨ ꯑꯗꯨꯝ ꯇꯨꯝꯃ ꯇꯨꯝꯃ ꯂꯩꯗꯣꯏꯅꯦ ꯅꯪꯅ ꯈꯪꯗꯕꯒꯤꯅꯦ ꯈꯪꯕ ꯃꯇꯝꯗ ꯍꯥꯏ ꯑꯁ ꯌꯥꯝꯅ ꯇꯟꯕ ꯅꯨꯄꯤꯅꯦꯗꯅ ꯁꯤꯗꯤ ꯍꯥꯏꯕꯤꯅꯤ
ꯎꯝ ꯎꯝ ꯎꯝ ꯎꯝ
ꯍꯪꯉꯨ ꯅꯨꯃꯤꯠꯇꯥ
ꯎꯎꯎ ꯎ ꯎ ꯎ ꯍꯧꯆꯤꯛꯀꯥꯟꯒꯤ ꯃꯇꯝꯁꯦ
ꯖꯨꯜ ꯖꯨꯂꯏꯒꯤ ꯂ ꯖꯨꯂꯥꯏꯒꯤ ꯂꯥꯁꯇ꯭ ꯋꯤꯛꯗ ꯆꯠꯁꯤꯔꯥ ꯆꯥꯔꯖꯇꯣ
ꯍꯣꯏ ꯌꯦꯡꯉꯁꯦ ꯎꯝ ꯑꯩꯗꯣ ꯑꯃꯨꯛ ꯑꯦꯛꯖꯥꯝ ꯂꯩꯁꯜꯂꯕꯅꯤꯅ ꯈꯔꯗꯤ ꯐꯔꯛ ꯇꯥꯕꯁꯨ ꯌꯥꯏ ꯑꯗꯨꯅ
ꯌꯦꯡꯉꯁꯦ
ꯆꯜꯂꯒ ꯑꯗꯨ ꯆꯠꯂꯒ ꯑꯃꯨꯛ ꯍꯜꯂꯛꯇꯣꯏꯅꯤꯅ ꯑꯌꯨꯛꯇ ꯉꯟꯅꯁꯨ ꯂꯥꯛꯇꯣꯏꯅꯤꯍꯦ ꯑꯗꯨꯗꯤ
ꯍꯣꯏ ꯑꯗꯨꯕꯨꯗꯤ ꯌꯦꯡꯉꯁꯦꯀꯣ ꯑꯩꯁꯨ
ꯎꯝ
ꯅꯪꯁꯨ ꯍꯥꯏꯔꯛꯑꯣ ꯑꯩꯉꯣꯟꯗ ꯑꯗꯨꯒ ꯑꯩꯁꯨ ꯍꯥꯏꯔꯛꯀꯦ ꯌꯥꯕ ꯃꯇꯝꯗ ꯆꯠꯁꯤ
ꯎꯝ
ꯑꯁ ꯑꯩꯗꯤ ꯐꯔꯁ ꯇꯥꯏꯝꯅꯤ ꯃꯁꯛ ꯈꯪꯗꯧꯕ ꯃꯟꯗꯦꯕ ꯑꯗꯨꯅ ꯍꯌꯦꯡꯗꯣ ꯏꯃꯥꯟꯅꯕꯤ ꯏꯃꯥꯟꯅꯕꯤ ꯃꯤꯒ ꯂꯥꯛ ꯑꯩ ꯏꯃꯥꯟꯅꯕꯤꯒ ꯂꯥꯛꯑꯗꯤ ꯅꯣꯏꯒ ꯃꯐꯝ ꯃꯥꯟꯅꯗ꯭ꯔꯗꯤ ꯌꯥꯔꯣꯏꯅꯦ
ꯎꯝ ꯎꯝ
ꯁꯟꯗꯦꯗ ꯆꯠꯄ꯭ꯔꯣ ꯑꯗꯨꯗꯣ
ꯁꯟꯗꯦꯗꯅ ꯆꯠꯂꯦ ꯎꯝ ꯀꯃꯥꯏ ꯈꯪꯉꯣꯏꯗꯕ ꯅꯣꯟ ꯅꯪꯗꯣ
ꯐꯔꯁ ꯇꯥꯏꯝꯅꯤꯗꯅ
ꯑꯦ ꯐꯥꯔꯁ ꯇꯥꯏꯝ ꯑꯣꯏꯔꯁꯨ ꯀꯩꯁꯨ ꯀꯥꯏꯕ ꯂꯩꯇꯦ ꯑꯗꯨꯗꯤ ꯅꯪꯁꯨ ꯈꯪꯒꯅꯤꯍꯦ ꯅꯃꯥꯟꯅꯕꯤꯁꯤꯁꯨ ꯑꯩ ꯈꯪꯅꯤꯅ ꯑꯗꯨꯕꯨ
ꯀꯩ ꯂꯝꯗꯥꯅꯣꯕ ꯂꯥꯞꯄ꯭ꯔꯣꯕ
ꯂꯥꯞꯇꯦ ꯆꯤꯡꯃꯩꯔꯣꯡꯗꯅꯦ ꯆꯤꯡꯃꯩꯔꯣꯡꯗ ꯃꯣꯏꯒ ꯆꯠꯄꯗꯨ ꯃꯥꯟꯅꯔꯝꯗꯧ ꯃꯥꯜꯂꯦ
ꯃꯥꯟꯅꯗꯕ ꯃꯥꯜꯂꯦꯗ ꯃꯣꯏꯗꯨ
ꯀꯩꯅꯦ ꯍꯥꯏꯕ꯭ꯔꯥ ꯃꯣꯏꯗꯤ
ꯃꯥ ꯑꯩꯅ ꯉꯔꯥꯡ ꯅꯪꯉꯣꯟꯗ ꯍꯥꯏꯕ ꯅꯠꯇ꯭ꯔꯣ ꯃꯐꯝꯗꯣ ꯑꯩꯗꯤ ꯀꯥꯎ
ꯆꯤꯡꯃꯩꯔꯣꯡ ꯆꯤꯡꯃꯩꯔꯣꯡ ꯆꯤꯡꯃꯩꯔꯣꯡꯅꯦ ꯃꯟꯅꯔꯝꯒꯅꯤ
ꯅꯣꯏꯅ ꯅꯣꯏꯗꯤ ꯍꯥꯟꯅ ꯀꯗꯥꯥꯏꯗ ꯆꯥꯠꯒꯦ
ꯑꯗꯨꯔꯣꯝꯗ ꯆꯠꯂꯦ ꯑꯩꯁꯨ
ꯀꯔꯤ ꯃꯐꯝ ꯀꯧꯋꯦꯕ ꯑꯗꯨꯗꯣ
ꯑꯦꯟ ꯕꯤ ꯁꯤ ꯑꯦꯝ ꯕꯤ ꯑꯦꯝ ꯕꯤ ꯁꯤꯗꯤ ꯃꯅꯤ ꯃꯅꯤꯄꯨꯔꯤ ꯂꯣꯟ ꯉꯥꯡꯉꯦꯕ ꯃꯅꯤꯄꯨꯔ ꯕ꯭ꯞꯇꯤꯁ ꯀꯟꯚꯦꯟꯁꯟ ꯍꯥꯏꯕꯅꯦꯕ ꯑꯁꯤ ꯑꯩꯈꯣꯏ ꯔꯣꯡꯃꯩꯒꯤꯗꯤ ꯔꯣꯡꯃꯩ ꯂꯣꯟ ꯈꯛꯇꯪ ꯉꯥꯡꯂ ꯉꯥꯡꯒꯅꯦꯕ ꯁꯤ ꯑꯦꯝ ꯕꯤ ꯁꯤ ꯗꯤ ꯃꯥꯏꯇꯩꯂꯣꯟꯗ ꯈꯛꯇꯪ ꯉꯥꯡꯒꯅꯤ ꯏꯪ ꯏꯚꯤꯅꯤꯡꯗꯅ ꯏꯪꯂꯤꯁ ꯈꯛꯇ ꯉꯥꯡꯒꯅꯤ ꯃꯣꯔꯅꯤꯡꯗꯅ ꯃꯅꯤꯄꯨꯔꯤꯗ ꯉꯥꯡꯒꯅꯤ ꯑꯗꯒꯤꯗꯤ
ꯑꯗꯣ ꯑꯩꯈꯣꯏꯁꯨ ꯖꯨꯅꯤꯌꯔꯁꯨ ꯂꯥꯛꯑꯗꯤ ꯑꯩ ꯏꯀꯥꯏꯖꯩ ꯖꯨꯅꯤꯌꯥꯔꯁꯨ ꯆꯠꯄ ꯃꯇꯝꯗꯤ ꯂꯩꯕꯅꯦꯕ
ꯑꯗꯨ ꯃꯣꯏ ꯆꯠ ꯆꯠꯇ꯭ꯔꯤꯀꯥꯟꯗ ꯑꯍꯥ ꯃꯣꯏꯗꯣ ꯁꯟꯗꯦ ꯈꯨꯗꯤꯡ ꯆꯠꯂꯒ ꯂꯩꯕ꯭ꯔꯥ ꯖꯨꯅꯤꯌꯔ
ꯑꯍꯥ ꯂꯩꯇꯦ ꯃꯣꯏꯗꯤ
ꯎꯨꯝ
ꯌꯦꯡꯉꯁꯦ ꯑꯗꯨꯗꯤ ꯇꯣꯛꯄꯗꯨ
ꯆꯠꯂꯁꯨ ꯑꯦ ꯈꯪ ꯈꯪꯗ꯭ꯔꯗꯤ ꯆꯠꯃꯤꯟꯅꯗ꯭ꯔꯗꯤ ꯈꯪꯉꯣꯏꯌꯦ ꯃꯤ ꯌꯥꯝꯕꯅꯤꯅ ꯑꯩ
ꯃꯤ ꯃꯌꯥꯝ ꯃꯌꯥꯝ ꯂꯥꯛꯄ꯭ꯔꯥ
ꯎꯝ ꯍꯟꯗꯛ ꯏꯔꯥꯡꯁꯤꯅ ꯈꯔ ꯍꯥꯡ ꯏꯍꯥꯡ ꯈꯔꯗꯤ ꯍꯥꯡꯉꯦ ꯑꯁ ꯅꯍꯥꯟ ꯃꯈꯩꯗꯤ ꯕꯦꯜꯀꯣꯅꯤꯁꯨ ꯂꯣꯏꯅꯃꯛ ꯐꯨꯜ ꯑꯣꯏꯕꯅꯦ ꯑꯗꯨꯒ ꯑꯁ ꯁꯟꯗꯦ ꯑꯌꯨꯛꯇꯗꯤ ꯆꯥꯔꯖꯇꯣ ꯐꯨꯜ ꯍꯟꯕꯅꯦ ꯄꯤꯛꯊꯟꯅ ꯊꯝꯐꯝ
ꯆꯠꯄ ꯃꯇꯝꯗ ꯐꯝꯐꯝ ꯐꯝꯐꯝ ꯐꯝꯐꯝ ꯃꯌꯥꯝ ꯂꯩꯕꯗꯣ ꯅꯨꯄꯥ ꯅꯨꯄꯤ ꯄꯨꯂꯞ ꯐꯝꯕ꯭ꯔꯥ ꯅꯠꯇ꯭ꯔꯒꯅ ꯅꯨ ꯄꯤꯅ ꯅꯨꯄꯤ ꯅꯨꯄꯥꯅ ꯅꯨꯄꯥ
ꯑꯦ ꯑꯗꯨꯃꯥꯏ ꯐꯝꯗꯦ ꯐꯦꯝꯂꯤ ꯂꯥꯛꯑꯒꯅ ꯐꯦꯝꯂꯤ ꯂꯥꯛꯄ ꯂꯥꯛꯃꯤꯟꯅꯔꯒꯅ ꯂꯥꯛꯃꯤꯟꯅꯕ ꯗꯨꯝ ꯐꯝꯕꯅꯦ ꯑꯗꯨꯕꯨꯗꯤ ꯇꯣꯉꯥꯟ ꯇꯣꯉꯥꯟꯅ ꯅꯨꯄꯤ ꯅꯨ ꯅꯨꯄꯤ ꯅꯨꯄꯥ ꯈꯥꯏꯗꯦ ꯍꯧꯖꯤꯛꯀꯥꯟꯗꯤ ꯆꯥꯔꯖ ꯑꯆꯧꯕꯁꯤꯡꯗꯤꯀꯣ ꯑꯗꯨꯃꯥꯏꯟ ꯇꯧꯒꯅꯤ ꯍꯥꯏꯗꯤ ꯄꯨꯔꯥ ꯅꯨꯄꯤ ꯅꯨ ꯅꯨꯄꯤ ꯅꯨꯄꯥ ꯈꯥꯏꯕꯗꯣ ꯆꯠꯊꯣꯛ ꯆꯠꯁꯤꯟ ꯇꯧꯕ ꯀꯥꯟꯗ ꯈꯔ ꯅꯨꯡꯉꯥꯏꯇꯕ ꯃꯥꯜꯂꯦ ꯑꯦꯗꯖꯁ ꯇꯧꯕ ꯀꯥꯟꯗ ꯑꯉꯥꯡ ꯃꯆꯥ ꯃꯁꯨꯁꯤꯡ ꯂꯥꯛꯄꯗꯣ ꯃꯤ ꯌꯥꯝꯕꯅꯤꯅ ꯀꯣ ꯑꯩꯈꯣꯏ ꯈꯨꯟꯗꯁꯨ ꯑꯩꯈꯣꯏ ꯌꯨꯠꯀꯤꯗꯤ ꯅꯨꯄꯤ ꯅꯨꯄꯥ ꯈꯥꯏꯗꯦ ꯐꯝꯃꯤꯟꯅꯩ ꯑꯗꯨꯕꯨ ꯑꯉꯥꯡꯁꯤꯡꯒꯤꯗꯤ ꯈꯥꯏꯌꯦ ꯕꯥ ꯃꯃꯥ ꯑꯗꯨꯒꯥ ꯃꯦꯟꯁ ꯃꯦꯟꯒꯤꯁꯨ ꯈꯥꯏꯌꯦ ꯋꯤꯃꯦꯟꯒꯤꯁꯨ ꯈꯥꯏꯌꯦ
ꯍꯧꯖꯤꯛ ꯍꯧꯖꯤꯛ ꯑꯦꯝ ꯕꯤ ꯁꯤ ꯍꯥꯏꯕꯗꯤ ꯈꯥꯏꯗꯦꯕꯀꯣ
ꯈꯥꯏꯗꯦ ꯎꯝ ꯆꯥꯔꯖ ꯑꯆꯧꯕꯁꯤꯡꯗꯤ ꯁꯨꯡꯈꯥꯏ ꯈꯥꯏꯔꯣꯏ ꯑꯗꯨꯕꯨꯗꯤ ꯑꯩꯈꯣꯏ ꯔꯣꯡꯃꯩꯒꯤꯁꯨ ꯈꯥ ꯑꯩꯈꯣꯏ ꯔꯣꯡꯃꯩꯒꯤꯁꯨ ꯈꯥꯏꯗꯦ ꯂꯥꯡꯃꯤꯟꯅꯔꯕ ꯃꯤꯁꯤꯡ ꯑꯗꯨꯝ ꯐꯝ ꯐꯝꯃꯤꯟꯅꯗꯣꯏꯅꯦ
ꯍꯣꯏ ꯅꯠꯇ꯭ꯔꯗꯤ ꯃꯥꯡꯅꯒꯅꯤꯕ
ꯎꯨꯝ
ꯌꯥꯝꯅ ꯌꯥꯝꯅ ꯂꯥꯛꯄ꯭ꯔ ꯃꯤꯗꯣ
ꯎꯝ ꯃꯣꯔꯅꯤꯡꯗꯗꯤ ꯄꯤꯛꯊꯟꯅ ꯂꯥꯛꯇꯣꯏꯅꯦ ꯆꯥꯔꯖꯇꯣ ꯌꯥꯝꯅ ꯆꯥꯎꯋꯦ ꯅꯠꯇꯔꯗꯤ ꯎꯝ ꯆꯥꯔꯖꯗꯣ ꯌꯥꯝꯅ ꯆꯥꯎꯋꯦ ꯏꯚꯅꯤꯡꯗꯤ ꯑꯩ ꯑꯝꯗ ꯐꯥꯎ ꯆꯠꯂꯨꯗ꯭ꯔꯤ ꯏꯚꯤꯅꯤꯡꯗꯤ ꯈꯔ ꯌꯥꯝꯗꯕ ꯃꯥꯜꯂꯦ ꯃꯤꯗꯣ
ꯃꯣꯔꯅꯤꯡ ꯆꯠꯄꯅ ꯐꯕ꯭ꯔꯥ
ꯃꯣꯔꯅꯤꯡ ꯆꯠꯄꯅ ꯐꯩ ꯎꯝ ꯃꯣꯔꯅꯤꯡ ꯆꯠꯂꯗꯤ ꯃꯣꯔꯅꯤꯡ ꯑꯌꯨꯛꯇ ꯆꯠꯂꯒꯅ ꯆꯥꯔꯖ ꯂꯣꯏꯁꯤꯜꯂꯅꯤ ꯅꯪ ꯌꯨꯝ ꯌꯩꯔꯒ ꯀꯔꯤꯒꯨꯝꯕ ꯄꯣꯊꯥꯅꯤꯂꯁꯨ ꯄꯣꯊꯥꯕ ꯌꯥꯔꯅꯤ ꯅꯪ
ꯑꯗꯣ ꯅꯣꯏ ꯗꯤ ꯆꯔꯆ ꯆꯠꯄꯗꯤ ꯏꯔꯨꯖꯗ꯭ꯔꯗꯤ ꯆꯠꯄ ꯌꯥꯗꯕ꯭ꯔꯥ
ꯑꯦ ꯑꯗꯨꯒꯨꯝꯕ ꯈꯣꯠꯄ ꯂꯩꯇꯦꯍꯦ
ꯅꯣꯏꯒꯤꯗꯤ ꯑꯗꯨ ꯂꯩꯇꯦꯀꯣ ꯑꯩꯈꯣꯏ ꯑꯩꯈꯣꯏꯒꯤ ꯑꯗꯣ ꯑꯗꯣ ꯍꯥꯏꯔꯒ ꯑꯩꯈꯣꯏ ꯁꯤꯗ ꯋꯥꯔꯤ ꯑꯃ ꯂꯤꯕꯤꯒꯦ ꯑꯩꯈꯣꯏ ꯏꯃꯥꯟꯅꯕꯤꯁꯤꯡꯗꯣ ꯃꯣꯏꯗꯤ ꯆꯔꯆ ꯍꯥꯏꯗꯤ ꯑꯩꯈꯣꯏꯁꯨ ꯀꯣꯏꯁꯨ ꯆꯠꯂꯦꯕ ꯄꯪꯆꯠꯇ ꯑꯗꯨꯕꯨ ꯑꯩꯗꯤ ꯆꯠꯀꯦꯅꯗꯤ ꯈꯟꯕ ꯑꯗꯨꯒꯨꯝ ꯑꯩꯁꯦ ꯁꯨꯝ ꯐꯪ ꯐꯪꯗꯕ
ꯎꯝ
ꯍꯥꯏꯕꯗꯤ ꯃꯇꯥꯡ ꯆꯥꯟꯅꯗꯕ ꯍꯥꯏꯕ ꯇꯥꯔꯦ ꯃꯃꯥ ꯂꯥꯛ ꯆꯠꯄ ꯅꯨꯃꯤꯠꯀꯨꯝꯕ ꯑꯣꯏꯕ ꯑꯗꯨꯒ ꯌꯨꯝꯗ ꯆꯠꯄ ꯅꯨꯃꯤꯠꯀꯨꯝꯕ ꯑꯣꯏꯕ ꯑꯥꯎꯇꯤꯡꯒꯨꯝꯕ ꯑꯣꯏꯕ ꯑꯗꯨ ꯁꯨꯝ ꯇꯧꯕ ꯑꯗꯨꯒꯤ ꯁꯨꯡꯆꯥ ꯆꯥꯟꯅꯗꯕ ꯅꯨꯡꯇꯤꯒꯤꯗꯤ ꯆꯠꯇꯦ ꯃꯣꯏꯁꯨ ꯃꯔꯛ ꯃꯔꯛ ꯇ ꯆꯠꯄꯅꯦ ꯑꯩꯈꯣꯏ ꯑꯃꯨꯛꯃꯨꯛ ꯌꯥꯎꯕꯅꯦꯕ ꯑꯗꯨ ꯃꯇꯝꯗ ꯆꯠꯄꯗꯣ ꯃꯣꯏꯁꯨ ꯆꯠꯄ ꯃꯇꯝꯗ ꯆꯠꯂꯦ ꯑꯗꯨ ꯆꯠꯄ ꯃꯇꯝꯗ ꯍꯧꯖꯤꯛꯀꯤ ꯏꯃꯥꯟꯅꯕꯤꯁꯤꯡꯁꯨ ꯌꯥꯎꯋꯦ ꯑꯈꯣꯏꯒꯤ ꯑꯩꯈꯣꯏ ꯑꯈꯣꯏꯗꯣ ꯃꯩꯇꯩꯗꯣ
ꯎꯝ
ꯏꯃꯥꯟꯅꯕꯤꯁꯤꯡꯁꯨ ꯃꯣꯏꯁꯨ ꯆꯠꯂꯦ ꯂꯥꯏ ꯈꯨꯔꯨꯝꯕ ꯆꯠꯀ ꯑꯗꯣ ꯆꯔꯆꯇ ꯆꯠꯀꯅꯤ ꯍꯥꯏꯕꯒꯤ ꯇꯨꯝꯕꯗꯣ ꯉꯟꯇꯥꯅ ꯍꯧꯒꯠꯂꯛꯑꯦ ꯑꯗꯨꯒ ꯑꯩꯈꯣꯏꯗꯤ ꯏꯔꯨꯖꯊꯣꯛꯄꯁꯦ ꯂꯥꯏ ꯈꯨꯔꯨꯝꯕ ꯃꯐꯝ ꯆꯠꯄꯗꯤ ꯑꯩꯈꯣꯏ ꯏꯔꯨꯖꯗꯕ ꯌꯥꯗꯦꯕ ꯀꯝꯄꯜꯁꯔꯤ ꯈꯣꯏ ꯏꯔꯨ ꯆꯠꯊꯣꯛꯄ ꯑꯗꯨ ꯀꯩꯒꯤꯅꯣ ꯃꯣꯏꯅ ꯃꯣꯏ ꯍꯥꯏꯗꯤ ꯇ꯭ꯔꯥꯏꯞ ꯀꯥꯡꯕꯨ ꯂꯩꯗꯅ ꯑꯈꯣꯏꯒꯤ ꯑꯗꯨ ꯃꯣꯏꯗꯤ ꯏꯔꯨꯖꯗꯕ ꯍꯥꯏꯕ ꯇꯥꯔꯦ
ꯎꯝ
ꯑꯗꯨ ꯑꯈꯣꯏꯅ ꯀꯔꯤꯅꯣ ꯂꯥꯏ ꯈꯨꯔꯨꯝꯃ ꯏꯔꯨꯖꯗ꯭ꯔꯤꯗꯣ ꯍꯥꯏꯕ ꯍꯜꯂꯛꯑꯒ ꯂꯨꯖꯒꯅꯤ ꯍꯧꯖꯤꯛꯇꯤ ꯏꯪꯉꯦ ꯍꯥꯏ
ꯑ
ꯑꯈꯣꯏꯁꯦ ꯑꯈꯣꯏꯁꯦ ꯑꯗꯨꯗꯤ ꯍꯥꯏꯗꯤ ꯃꯣꯏꯒ ꯑꯈꯣꯏꯒꯤꯗꯤ ꯑꯃꯨꯛ ꯑꯈꯣꯏꯅ ꯍꯦꯟꯅ ꯃꯥꯜꯂꯦꯗꯅ ꯄꯣꯠꯇꯣ
ꯎꯝ
ꯆꯠꯄꯗꯣ ꯍꯥꯏꯗꯤ ꯑꯈꯣꯏꯅ ꯍꯦꯟꯅ ꯃꯥꯟꯈꯤꯕꯗꯣ ꯎꯝ ꯑꯗꯨꯒꯤ ꯑꯈꯣꯏꯁꯦ ꯅꯣꯛꯄꯁꯤ ꯅꯣꯛꯄꯁꯤ ꯋꯥꯔꯤ ꯂꯤꯔ ꯂꯤꯔꯒ
ꯑꯗꯨꯒ ꯃꯣꯏ ꯍꯜꯂꯛꯑꯒ ꯂꯨꯖꯔꯦ ꯃꯣꯏꯗꯤ ꯆꯠꯄꯗꯗꯤ ꯂꯨꯖꯗ꯭ꯔꯦ
ꯎꯝ ꯏꯪꯕꯅꯤꯅ ꯇꯥꯎꯑꯔꯤꯗ ꯑꯗꯨꯒꯤꯗꯤ ꯀꯩꯁꯨ ꯀꯥꯏꯕ ꯂꯩꯇꯦ ꯑꯩꯈꯣꯏꯒꯤꯗꯣ ꯑꯁ ꯄꯨꯔꯥ ꯑꯩꯈꯣꯏ ꯕꯞꯇꯤꯁꯀꯤꯗꯤꯀꯣ
ꯎꯝ
ꯀꯔꯤ ꯑꯃꯇ ꯀꯥꯏꯕ ꯂꯩꯇꯦ ꯊꯤꯡꯕ ꯊꯤꯡꯕ ꯆꯠ ꯅꯨꯡꯉꯥꯏ ꯊꯤꯡꯕ ꯍꯥꯏꯕꯕꯨ ꯎꯝ ꯅꯤꯁꯥꯒꯨꯝꯕ ꯑꯗꯨꯒꯨꯝꯕꯗꯤ ꯆꯥꯕ ꯌꯥꯗꯦ ꯑꯗꯨꯒ ꯈꯇꯪ ꯑꯣꯏꯔꯛꯇꯨꯏꯅꯦ ꯑꯗꯨꯕꯨ ꯏꯔꯨꯕ ꯏꯔꯨꯗꯕ ꯅꯪ ꯆꯥ ꯆꯥꯅꯤꯡꯕ ꯆꯤꯟꯖꯥꯛ ꯁꯥꯒꯨꯝꯕ ꯈꯣꯠ ꯆꯥ ꯊꯤꯡ ꯑꯗꯨꯒꯨꯝꯕꯗꯤ ꯂꯩꯇꯦꯗ
ꯎꯝ ꯑꯗꯨꯒ ꯍꯣꯏ ꯑꯗꯨꯒꯤ ꯐ ꯀꯥꯟꯅꯕꯁꯨ ꯂꯩ ꯐꯕꯁꯨ ꯂꯩꯌꯦ ꯑꯗꯨꯒ ꯑꯗꯨꯒꯤ ꯐꯠꯇꯕꯁꯨ ꯂꯩ ꯀꯥꯟꯅꯗꯕꯁꯨ ꯂꯩꯌꯦꯕꯀꯣ ꯃꯤ ꯃꯤꯒꯤ ꯋꯥꯈꯜ ꯋꯥꯈꯟꯒꯤ ꯃꯈꯥ ꯄꯣꯜꯂꯦ ꯍꯥꯏꯗꯤ ꯑꯩꯅ ꯐꯅ ꯈꯜꯂꯗꯤ ꯐꯅꯤ ꯐꯠ ꯇꯅ ꯈꯜꯂꯗꯤ ꯐꯠꯇꯦꯀꯣ ꯑꯗꯨꯃꯥꯏꯅ ꯂꯩꯌꯦ ꯑꯗꯣ ꯑꯩꯈꯣꯏ ꯃꯩꯇꯩꯒꯤ ꯑꯣꯏꯅꯗꯤ ꯑꯗꯣ ꯄꯤꯛꯇ꯭ꯔꯨ ꯄꯤꯛꯄ ꯃꯇꯝꯗꯒꯤ ꯑꯈꯣꯏꯗꯤ ꯆꯥꯛꯈꯨꯝꯗ ꯆꯥꯛ ꯊꯣꯡꯕ ꯆꯪꯉꯗꯤ ꯏꯊꯛ ꯊꯣꯡꯕ ꯄꯤꯖꯒꯦ ꯑꯩꯒꯤ ꯏꯊꯛ ꯊꯣꯡꯕ ꯃꯊꯛ ꯊꯣꯡꯕꯁꯤꯡꯗꯣ
ꯎꯝ
ꯆꯥꯛ ꯄꯤꯖꯒꯦ ꯍꯥꯏꯕ ꯇꯥꯔꯗꯤ ꯑꯈꯣꯏ ꯏꯔꯨꯖꯗꯕ ꯌꯥꯗꯦ ꯀꯝꯄꯜꯁꯔꯤꯅꯦ
ꯎꯝ ꯎꯝ
ꯏꯔꯨꯖꯒꯗꯧꯕ ꯑꯩꯅ ꯏꯔꯨꯖꯗꯅ ꯊꯣꯡꯕ ꯆꯥꯛꯇꯤ ꯃꯣꯏ ꯆꯥꯕ ꯐꯠꯇꯦ ꯑꯩ ꯏꯇꯣꯟꯗ ꯆꯥꯕ ꯌꯥꯏ ꯑꯗꯨꯒ ꯑꯩꯒꯤ ꯏꯈꯥ ꯊꯥꯕꯗꯣ
ꯎꯝ
ꯑꯗꯨ ꯆꯥꯕ ꯌꯥꯏ ꯑꯩꯒꯤ ꯏꯊꯛ ꯊꯣꯡꯕꯅ ꯆꯥꯔꯗꯤ ꯃꯣꯏ ꯃꯥꯡꯒꯣꯟ ꯂꯩꯇꯦ ꯍꯥꯏꯗꯤ ꯗꯥꯎ ꯌꯥꯗꯦꯕ ꯃꯣꯏꯗꯣ
ꯎꯝ
ꯕꯦꯠꯂꯛ ꯑꯣꯏꯌꯦꯕ ꯒꯨꯠꯂꯛ
ꯎꯝ ꯎꯝ ꯎꯝ
ꯑꯗꯨꯒꯨꯝꯕ ꯂꯩ ꯑꯈꯣꯏꯒꯤ ꯑꯣꯏꯅꯗꯤ ꯑꯗꯨꯗꯨꯒꯤ ꯑꯈꯣꯏꯗꯤ ꯏꯔꯨ ꯑꯗꯨꯝ ꯂꯨꯖꯕ ꯍꯩꯅꯕꯤꯗꯣ ꯑꯗꯨꯒꯤ ꯆ꯭ꯔꯁ ꯆꯠꯀꯅꯤ ꯍꯥꯏꯕꯗꯣ ꯑꯈꯣꯏꯗꯤ ꯏꯔꯨ ꯁꯦꯡꯅ ꯂꯨꯖꯊꯣꯑ ꯉꯟꯇꯥꯅ ꯍꯧꯒꯠꯂꯒ ꯅꯣꯏꯁꯜꯂꯒ ꯂꯔꯦꯗꯤꯗ ꯂꯩꯕꯅꯦ ꯑꯈꯣꯏꯗꯤ ꯃꯣꯏꯗꯤ ꯊꯨꯝꯕ ꯍꯧ ꯍꯧꯒꯠꯂ ꯃꯃꯥꯏ ꯇꯥꯊꯣꯛꯄ ꯂꯣꯏꯔꯒ ꯗ꯭ꯔꯦꯁ ꯍꯥꯞꯄꯒ ꯆꯠꯂꯤ
ꯅꯪ ꯑꯁ ꯎꯗꯕꯒꯤꯅꯦ ꯎꯕ ꯃꯇꯝꯗ ꯈꯟꯒꯅꯤ ꯀꯔꯤꯅꯣ ꯇꯧꯔꯤꯖꯦ ꯍꯥꯏꯅ ꯍꯥꯏꯗꯤ ꯆꯠꯄ ꯃꯤꯗꯣ ꯑꯈꯣꯏꯅ ꯍꯦꯟꯅ ꯃꯥꯟꯈꯤꯕꯗꯣ ꯕꯦꯔꯥꯅꯦ
ꯑꯩꯈꯣꯏꯗꯤ ꯑꯩꯈꯣꯏ ꯈꯨꯟꯗ ꯂꯩꯔꯤꯀꯥꯟꯁꯤꯁꯨ ꯃꯔꯛꯇꯗꯤ ꯕꯦꯜꯗꯣ ꯌꯩꯁꯜꯂꯛꯑꯅꯤ ꯕꯦꯜꯗꯨ ꯕꯦꯜꯗꯨ ꯇꯥꯔꯛꯑꯅꯤ ꯇꯥꯔꯛꯑꯀꯥꯟꯗ ꯄ꯭ꯔꯣꯞ ꯄ꯭ꯔꯣꯞ ꯍꯧꯒꯠꯂꯒ ꯕ꯭ꯔꯁ ꯁꯠ ꯁꯠ ꯇꯧꯔꯒ
ꯀꯣ
ꯆꯦꯟꯕ꯭ꯔꯥ